ꯍꯜꯂꯣ ꯑꯃ ꯇ ꯑꯃ꯭ꯔ ꯐꯖꯦꯗ ꯍꯥꯎ
ꯇ
ꯑ ꯅꯪꯒꯤ ꯐꯣꯟꯁꯦ ꯍꯧꯖꯤꯛꯇꯤ ꯌꯥꯝ ꯀꯜꯂꯤꯅꯦ
ꯑꯩ ꯉꯗꯤ ꯀꯣꯏ ꯊꯣꯏꯈꯤꯅꯦ
ꯎꯝ ꯅꯣꯏ ꯊꯣꯛꯣꯏꯏꯒꯤꯅꯦ ꯑꯣ ꯑꯣ
ꯑꯩ ꯃꯗ ꯍꯥꯥꯛꯇꯦ ꯃꯥꯥꯏ ꯐꯣꯟꯗ ꯑꯗꯨꯝ ꯍꯥꯞꯄꯤ ꯃꯒꯤ ꯅꯝꯕꯔꯅꯦꯁꯦ ꯑꯩꯁꯦ ꯃꯤꯆꯝ ꯑꯃ ꯊꯨꯞꯄꯦ ꯅꯪ ꯊꯧꯕꯥꯜ ꯆꯠꯂꯕꯣ
ꯍꯣꯏ ꯑꯩ ꯊꯧꯕꯥꯜ ꯆꯠꯂꯦ ꯑꯌꯨꯛꯇ ꯄꯨꯡ ꯃꯥꯄꯜ ꯑꯗꯨꯋꯥꯏ ꯆꯠꯂꯦ ꯑꯗꯣ ꯑꯉꯥꯡ ꯃꯅꯥꯛꯇꯗꯤ ꯍꯣꯔꯦꯟ ꯄꯨꯡ ꯑꯃꯒꯤ ꯄꯨꯡ ꯑꯃꯗꯤ ꯇꯥꯕꯗ ꯇꯧꯔꯝꯃꯦ ꯆꯥꯛ ꯇꯣꯛꯄꯗ ꯉꯥꯏ ꯊꯝꯅ ꯆꯠ ꯑꯁ ꯑꯩꯈꯣꯏꯕꯁꯨ ꯂꯥꯛꯑꯝꯃꯦ ꯃꯁꯤꯗꯤ ꯀꯩꯅꯣ ꯇꯧꯔꯃꯦ ꯈꯦꯆꯤ ꯇꯧꯔꯝꯃꯦ ꯌꯦꯟ ꯑꯃ ꯊꯣꯡꯉꯝꯃꯦ ꯎꯁꯣꯏ ꯎꯇꯤ ꯑꯃ ꯊꯣꯡꯉꯝꯃꯦ ꯆꯥꯔꯦ ꯐꯖꯅ ꯑꯥ ꯍꯥꯎꯗꯗ ꯑꯗꯨꯅ ꯑꯩ ꯆꯥꯛ ꯉꯁꯤꯗꯤ ꯀꯩꯅꯣ ꯑꯩ ꯉꯥꯏꯍꯥꯛ ꯑꯗꯩꯗꯤ ꯆꯥꯛ ꯆꯥꯕꯁꯦ ꯏꯁꯥꯁꯨ ꯋꯥꯗꯕꯅꯤ ꯉ ꯁꯤꯗꯤ ꯄꯨꯛꯀ ꯏꯔꯨꯝ ꯂꯨꯝꯃ ꯋꯥꯏꯅ ꯐꯝꯃꯝꯃꯤꯅꯦ ꯐꯝꯃꯝꯃꯤꯅꯦ ꯑꯩ
ꯀꯔ ꯃꯔꯔꯣ
ꯑꯦꯌꯥ ꯌꯥꯗ꯭ꯔꯕ ꯑꯁꯦꯡꯒꯤꯅꯦ ꯉꯥꯏꯍꯥꯛꯈꯩꯗꯤ ꯋꯥꯗꯦ ꯉꯁꯤꯗꯤ ꯁꯥꯗꯤ ꯏꯔꯣꯝꯅꯅꯨꯡ ꯋꯥ ꯂꯩꯔꯦ ꯍꯥꯏꯕ ꯑꯗꯨꯅ ꯑꯩ ꯐꯝꯃꯝꯃꯤꯅꯦ ꯉꯥꯏꯍꯥꯛ ꯅꯪ ꯐꯣꯟꯒ ꯀꯥꯎꯋꯦ ꯍꯥꯏꯔꯗꯤ ꯑꯩꯅ ꯋꯥꯔꯤ
ꯑꯗꯨꯅ ꯑꯩꯅ ꯍꯥꯏꯁꯤ ꯃꯁꯤ ꯀꯨꯏꯃꯟ ꯂꯥꯃꯟꯈꯔꯦ ꯀꯔꯤꯗ ꯍꯧꯈ꯭ꯔꯕꯖꯥꯠꯅꯣ ꯅꯠꯇ꯭ꯔꯒ ꯃꯌꯨꯝꯗ ꯂꯩꯕ꯭ꯔꯥ ꯀꯩꯅꯣ ꯆ ꯈꯪꯗ꯭ꯔꯗꯅ ꯑꯩꯅ ꯁꯤ ꯀꯣꯟ ꯇꯧꯁꯜꯂꯒꯦꯅ ꯑꯩꯗꯤ ꯐꯤꯂꯝ ꯑꯃ ꯌꯦꯡꯊꯎꯨꯔꯦꯕ ꯄꯨꯡ ꯄꯨꯡ ꯑꯃ ꯐꯤꯂꯝ ꯌꯦꯡꯉꯦ ꯑꯗ ꯅꯦꯠꯁꯦ ꯑꯩꯈꯣꯏ ꯊꯣꯏꯅ ꯂꯣꯏꯈꯤꯖꯅꯤꯀꯣ ꯅꯪ ꯐꯤꯂꯝ ꯌꯦꯡꯉꯤꯗꯣ ꯇꯧꯔꯛꯑꯦ ꯑꯗ ꯋꯥꯔꯤ ꯁꯥꯟꯅꯍꯧꯗ꯭ꯔꯒꯗꯤꯅ ꯑꯩꯅ ꯑꯝꯇꯪ ꯁꯥꯟꯅꯔꯒ ꯌꯦꯡꯉꯒꯦꯅ ꯅꯪꯒꯤꯗꯨꯁꯨ ꯀꯣꯜꯗꯣ ꯀꯩꯅꯣ ꯇꯧꯅꯕ ꯍꯥꯏꯅ
ꯎꯝ ꯅꯪꯗꯤ ꯀꯩ ꯌꯦꯟꯁꯥꯡ ꯆꯥꯕ
ꯑꯩꯈꯣꯏꯗꯤ ꯉꯁꯤꯁꯦ ꯄꯣꯡ ꯍꯋꯥꯏꯗꯣ ꯑꯗꯨꯒ ꯊꯥꯡꯖꯤꯡꯅꯦ ꯌꯣꯡꯆꯥꯛꯅꯦ ꯆꯃ ꯀꯥꯡꯁꯣꯏ ꯑꯃ ꯇꯧꯁꯜꯂꯦ ꯑꯗꯨꯒ ꯑꯂꯨꯗꯣ ꯑꯔꯨꯁꯨ ꯑꯔꯨꯒ ꯃꯪꯒꯟꯒ ꯆꯥꯛꯀꯧꯕ ꯀꯧꯔꯦ
ꯎꯝ
ꯑꯩꯈꯣꯏ ꯃꯥꯕꯨꯗꯤ ꯑꯩꯈꯣꯏ ꯃꯥꯗꯤ ꯑꯩꯈꯣꯏ ꯃꯥꯕꯨꯗꯤ ꯆꯥꯕ ꯌꯥꯎꯗ꯭ꯔꯦ ꯑꯩꯈꯣꯏ ꯃꯅꯥꯛꯇ ꯃꯣꯏ ꯌꯨꯝ ꯁꯪꯒꯥ ꯑꯃ ꯇꯧꯋꯦꯕ ꯑꯗꯨꯃꯝ ꯁꯪꯒꯥꯕ ꯑꯩꯈꯣꯏ ꯃꯅꯤꯡꯗ ꯑꯗꯨꯒꯤ ꯃꯥꯥꯕꯨꯗꯤ ꯆꯥꯕ ꯌꯥꯎꯗ꯭ꯔꯦ ꯑꯩꯈꯣꯏ ꯃꯉꯥ ꯑꯗꯨ ꯈꯇꯪ ꯆꯥꯔꯦ ꯇꯥꯔꯦ ꯆꯥꯛ ꯇꯣꯛꯑ ꯃꯤꯅꯠꯇ ꯇꯨꯝꯅꯤꯡꯉꯛꯏ ꯏꯕꯦꯝꯃ
ꯍ ꯀ ꯊꯕꯛꯇꯧ ꯁꯨꯗ꯭ꯔꯕꯣ ꯉꯁꯤꯗꯤ ꯑꯗꯨꯅ
ꯆꯠꯣꯛꯇ꯭ꯔꯦ
ꯎꯝ
ꯍ ꯄꯊꯥꯔꯦꯗꯅ ꯑ ꯊꯅꯤꯅ ꯄꯊꯔꯦ ꯀꯩꯗꯧꯅꯤ
ꯃꯥ ꯊ
ꯏꯇꯣꯝꯇ ꯑꯗꯨꯝ ꯇꯥꯕꯗꯤ ꯏꯃꯥꯟꯅꯕꯤꯁꯤꯡꯗꯨꯁꯨ ꯃꯊꯧ ꯃꯊꯧ ꯇꯅꯕꯅꯤ ꯁꯟꯗꯦꯒꯨꯝꯕꯗꯤ ꯈꯔꯕꯨꯗꯤ ꯀꯣꯝꯅꯕꯅꯦꯕ ꯑ ꯀꯣꯃ ꯐꯖ
ꯍ ꯊ ꯃꯥ ꯄꯌꯥ
ꯊꯕꯛ ꯆꯠꯊꯣꯛꯅꯕ ꯑꯣꯖꯥ ꯑꯣꯏꯅꯕꯅ ꯑꯣꯏꯕ ꯅꯔꯁ ꯑꯣꯏꯅꯕꯅ ꯑꯣꯏꯕ ꯃꯥꯏ ꯃꯥꯏꯒꯤ ꯗ꯭ꯌꯨꯇꯤ ꯃꯌꯥꯝ ꯌꯥꯝ ꯇꯧꯅ ꯂꯩꯃꯤꯅꯤ ꯅꯣꯡ ꯐꯥꯗꯣꯛ ꯁꯪꯅꯕꯗ ꯃꯣꯏꯁꯨ ꯁꯟꯗꯦ ꯁꯨꯇꯤ ꯂꯩꯕꯗ ꯀꯣꯏꯊꯣꯛ ꯑꯣ ꯈꯣꯇꯣꯛꯄ ꯇꯧꯅꯩꯗꯣ ꯁꯨꯃꯥꯏꯅ ꯇꯧꯅꯕꯅꯤꯅ ꯑꯩꯁꯦ ꯀꯣꯏꯊꯣꯛꯅꯤꯡꯉꯁꯨ ꯂꯝꯕꯥ ꯑꯃꯩ ꯆꯥꯏ ꯆꯥꯗ꯭ꯔꯗꯤ ꯌꯥꯗꯦꯅꯦꯕꯟꯁ ꯅꯪꯕꯣ ꯑꯗꯩꯗꯤ ꯃꯧ ꯑꯣꯏꯈ꯭ꯔꯒ ꯎꯝ
ꯀꯣꯂꯦꯖ ꯆꯠꯄ ꯍꯧꯧꯕꯗꯤ ꯅꯪ ꯑꯗꯨꯝ ꯃꯌꯥꯝ ꯂꯩꯔꯛꯑꯅꯤ
ꯑꯦ ꯂꯝꯕꯥ ꯍꯥꯏꯕꯅꯤ ꯃꯦꯝꯅ ꯑꯉꯥꯡ ꯄꯤ ꯄꯤꯠ ꯄꯤꯠ ꯂꯥꯎꯕꯤ ꯉꯥꯛꯇꯅꯤ
ꯑꯗ ꯇꯤꯅꯔꯛ ꯀꯗ ꯅ ꯑꯗꯨꯝ
ꯎꯝ ꯄꯣꯛꯊꯣꯛꯄ ꯌꯥꯕ ꯉꯥꯛꯇꯅꯦ ꯏꯕꯦꯝ ꯏꯃꯥ ꯅ ꯍꯥꯟꯅ ꯑꯩꯅ ꯑ ꯄ ꯈꯥ ꯊꯥ ꯆꯄꯅꯤꯃꯤꯠꯇ ꯊꯦꯡꯅꯔꯤ ꯃꯌꯥꯝꯗꯣ ꯑꯗꯣ ꯈꯔ ꯑꯍꯟꯗꯨ ꯑꯣꯏꯕ ꯌꯥꯎꯕ ꯍꯌꯣ ꯑꯗꯨꯅꯅꯤ ꯀꯃꯥꯏꯅ ꯇꯧꯕꯔꯣ ꯈꯪꯗꯦ ꯃꯣꯏꯗꯤ ꯌꯥꯎꯔꯝꯒꯗ꯭ꯔꯥ ꯌꯥꯎꯔꯝꯃꯣꯏꯗ꯭ꯔꯥ ꯈꯪꯗꯦ ꯈꯜꯂꯝꯒꯗ꯭ꯔꯥ ꯈꯜꯂꯝꯃꯣꯏꯗ꯭ꯔꯗꯤ ꯈꯪꯗꯦꯕ ꯑꯁ ꯑꯩꯁꯦ ꯌꯥꯎꯗꯦꯅꯦꯍꯦ ꯅꯨꯄꯤꯅ ꯑꯅꯝꯕ ꯂꯣꯏ ꯇꯧꯋꯤꯅꯦ ꯕꯦꯠ ꯇꯧꯋꯤꯖꯦ ꯅꯨꯄꯥꯗꯤ ꯀꯌꯥꯕꯨ ꯇꯧ ꯗꯤꯅꯦ ꯀꯩꯅꯤ ꯑꯣꯖꯥꯁꯦ ꯅꯨꯄꯤꯅ ꯑꯌꯥꯝ ꯑꯣꯏꯅꯤꯡ ꯭ꯕꯔ ꯀꯩꯅꯣ ꯈꯪꯗꯦꯅꯦ
ꯈꯪꯗꯦ
ꯀꯥꯌꯥꯎꯗꯦ ꯍꯥꯏꯕ ꯃꯣꯏ ꯕꯦꯠ ꯇꯧꯕꯒꯤ ꯀꯩꯅꯣꯁꯤꯡꯗꯣ ꯑꯗꯩꯒꯤ ꯑꯣꯖꯥ ꯑꯣꯏꯕ ꯇꯦꯛꯀꯤ ꯑꯣꯖꯥ ꯑꯣꯏꯕꯁꯤꯡꯗꯨꯁꯨ ꯑꯌꯥꯕ ꯄꯤ ꯑꯗ
ꯍꯣꯏ ꯑꯉꯥꯡ ꯁ꯭ꯀꯨꯜꯁꯤꯡꯁꯨ ꯍꯧꯖꯤꯛꯇꯤ ꯌꯦꯡꯉꯣ ꯄ꯭ꯔꯥꯏꯚꯦꯠ ꯁ꯭ꯀꯨꯜꯒꯁꯦ ꯁꯨꯝ ꯌꯦꯡꯉꯣꯕ ꯑꯣꯖꯥꯁꯦ ꯑꯌꯥꯝꯕꯅ ꯅꯨꯄꯤꯅ ꯑꯣꯏꯕꯅꯦ ꯅꯨꯄꯥ ꯄꯥꯛ ꯌꯥꯎꯗꯦ
ꯀꯩꯅꯣ ꯇꯧꯕ ꯅꯣꯏ ꯑꯉꯥꯡꯒꯤ ꯀꯥꯂꯦꯟ ꯁꯨꯇꯤꯒ ꯍꯌꯦꯡꯗꯩ ꯀꯥꯒꯗ꯭ꯔꯥ
ꯍꯌꯦꯡꯗꯩ ꯀꯥꯅꯤ
ꯑꯈꯣꯏꯗꯤ ꯍꯌꯦꯡꯗꯩ ꯀꯥꯔꯣꯏꯅꯦ
ꯗꯦꯠ ꯀꯌꯥꯗꯩ ꯀꯥꯗꯨꯏꯕ
ꯌꯨꯝꯖꯥꯀꯩꯁꯥ ꯅꯨꯃꯤꯠꯂ ꯀꯩꯅꯣ ꯈꯪ ꯂꯨꯉꯥꯏꯅꯤ ꯍꯥꯏꯅꯦ ꯑꯉꯥꯡꯅ ꯇꯥꯔꯤꯛ ꯉꯁꯤ ꯇꯥꯔꯤꯛ ꯀꯌꯥꯅꯣ
ꯁꯤꯒ
ꯑꯩꯏꯠ ꯊ ꯊꯥꯔꯇꯤꯗ ꯍꯥꯏꯌꯦ ꯊꯥꯔꯇꯤꯗꯕ
ꯑ ꯉꯁꯤ ꯗꯦꯠ ꯇꯨꯏꯟꯇꯤ ꯑꯥꯏꯠ ꯃꯔꯨꯞ ꯄꯩꯁꯥ ꯀꯥꯎꯔꯦꯗꯅ
ꯀꯔꯤ ꯃꯔꯨꯞ
ꯀꯗꯥꯏꯗ ꯌꯥꯎꯕ ꯃꯔꯨꯞꯅꯣ ꯍꯥꯏꯁꯦ
ꯑꯩꯈꯣꯏ ꯊꯣꯡꯒꯣꯡꯗ ꯂꯨꯄꯥ ꯆꯧꯉꯥꯒꯤ ꯃꯔꯨꯝ ꯑꯃ ꯇꯧꯕꯅꯦ ꯑꯩ
ꯑꯥꯗ
ꯍꯣꯏ ꯎꯝ ꯑꯗꯨꯕꯨꯗꯤ ꯄꯩꯁꯥ ꯀꯥꯞꯈꯤ ꯌꯥꯏ ꯄꯨꯡꯗꯨ ꯀꯌꯥ ꯑꯩꯕꯨ ꯅꯪ ꯏꯕꯥꯅꯤ ꯁꯤ ꯋꯥꯔꯤ ꯁꯥꯟꯅꯕ ꯂꯣꯏꯔꯒ ꯗꯞ ꯐꯥꯠ ꯀꯥꯞꯈꯤꯗꯔꯗꯤ
ꯍꯣꯏ ꯀꯥꯞꯄꯣ ꯀꯥꯞꯄꯣ ꯋꯥꯔꯤ ꯁꯥꯟꯅ ꯁꯥꯟꯅ ꯑꯗꯨꯝ ꯀꯥꯞ
ꯎꯝ ꯍꯥꯟꯅ ꯀꯣꯜ ꯇꯧꯒꯗꯣꯏꯅꯦ ꯑꯗꯨꯒ ꯇꯧꯔꯒꯦ ꯑꯩ ꯏꯕꯥꯅꯤ ꯋꯥꯔꯤ ꯁꯥꯟꯅꯅꯕ ꯂꯣꯏꯔ ꯀꯥꯞꯄ
ꯑꯥ ꯀꯩꯅꯣ ꯇꯧꯕ꯭ꯔꯣ ꯃ ꯃꯔꯨꯞ ꯐꯥꯎꯗꯣꯛꯈ꯭ꯔꯕ ꯃꯔꯨꯞꯂꯣ
ꯐꯥꯎꯗ꯭ꯔ꯭ꯤ ꯗ ꯐꯥꯎꯗꯔ꯭ꯤꯕꯥ ꯃꯔꯨꯞꯅꯤ ꯁꯇ꯭ꯣꯞ ꯄꯦꯃꯦꯟ ꯅꯦ
ꯑꯁꯥꯏ ꯏꯁꯇꯣꯄ ꯄꯦꯃꯦꯟ ꯁꯦ ꯃꯦꯟ ꯇꯥ ꯇꯥꯗꯦꯗ ꯑꯩ
ꯍꯣꯏ ꯃꯦꯟꯗꯤ ꯇꯥꯗꯦ ꯑꯗꯣ ꯃꯅꯥꯛ ꯅꯛꯄꯗ ꯇꯧꯕꯅ ꯍꯩꯌꯦꯡ ꯇꯦꯟꯕꯁꯨ ꯌꯥꯔ ꯀꯩꯅꯣ ꯇꯧꯔ ꯃꯤꯁꯨ ꯑꯈꯪꯕꯗꯅꯦꯕꯀꯣ
ꯀꯌꯥꯝ ꯇꯥꯏꯅꯣꯕ ꯂꯨꯄꯥ ꯂꯥꯛ ꯀꯌꯥ ꯇꯥꯏꯅꯣꯕ
ꯑꯃ ꯃꯈꯥꯏꯔ ꯀꯌꯥꯅꯣꯝ ꯇꯥꯕꯅꯦ ꯂꯨꯄꯥ ꯆꯩꯉꯥ ꯆꯩꯉꯥ
ꯑꯁ ꯌꯥꯝ ꯌꯥꯝꯃꯤ ꯂꯥꯛ ꯑꯃꯅꯥ ꯆꯧꯉꯥ ꯍꯥꯏꯖꯦ ꯅꯣꯏ ꯂꯣꯠ ꯂꯣꯇ꯭ꯔꯤ ꯀꯛꯊꯣꯛꯄ ꯂꯣꯇ꯭ꯔꯤ ꯀꯛꯄ ꯌꯥꯕꯔꯣ
ꯂꯣꯇ꯭ꯔꯤ ꯀꯛꯄ ꯌꯥꯏ ꯂꯣꯇ꯭ꯔꯤꯗꯤ ꯑꯩꯅ ꯁꯨꯛꯀꯛ ꯀꯛꯇꯕ ꯍꯌꯦꯡ ꯐꯥꯎꯅꯤꯡ ꯀꯥꯟ ꯐꯥꯎꯖꯅꯤ ꯌꯦꯡꯒꯦꯅ ꯂꯣꯇꯔ꯭ꯤ ꯀꯛꯄ ꯌꯥꯏꯌꯦ ꯑꯦ ꯁꯨꯡꯐꯥꯎ ꯐꯥꯎꯗꯕꯤ ꯂꯩꯔꯣꯏꯌꯦ ꯂꯣꯏꯕ ꯀꯥꯟꯗꯗꯤ ꯐꯥꯎꯒꯅꯤ ꯃꯔꯨꯞꯇꯣ ꯂꯣꯏꯕ ꯑꯃ ꯂꯥꯛꯀꯅꯤꯗꯅ ꯑꯗ
ꯎꯝ ꯂꯣꯏꯕꯗ ꯂꯣꯏꯕꯗ ꯐꯥꯎ ꯇꯥꯗꯤ ꯅꯪ ꯀꯥꯟꯅ ꯀꯥꯟꯅꯔꯤꯕꯣ
ꯀꯥꯟꯅꯩꯌꯦ ꯂꯣꯏꯕꯐꯥꯎꯇ ꯍꯨꯟꯗꯣꯏꯁꯦ ꯂꯨꯄꯥ ꯂꯥꯈ ꯑꯃ ꯃꯈꯥꯏꯒꯤ ꯃꯅꯨꯡꯗ ꯂꯨꯄꯥ ꯂꯤꯁꯤꯡ ꯌꯥꯡꯈꯩ ꯌꯧꯔꯝꯃꯣꯏꯌꯦ ꯌꯥꯡꯈꯩ ꯃꯌꯥꯗꯪ ꯑꯣꯏꯔꯝꯒꯅꯤ ꯀꯩꯅꯣꯑꯣꯏ ꯍꯦ ꯃꯤ ꯂꯣꯇꯔꯤꯗ ꯇꯧꯕꯗ ꯍꯣꯏ ꯂꯣꯇꯔꯤꯕꯨꯗꯤ ꯃꯤ ꯑꯃꯇꯪ ꯆꯠꯂꯦ ꯇꯦꯟꯗꯔꯗ ꯀꯩꯁꯦ ꯃꯤ ꯇꯔꯥ ꯀꯨꯟ ꯇꯔꯥꯃꯨꯛꯇꯤ ꯑꯗꯨꯝ ꯀꯛꯏꯅꯦ ꯇꯦꯟꯗꯔꯁꯤꯗ
ꯇꯦꯟꯗꯔꯗꯅꯦ ꯑꯩꯅ ꯍꯨꯜꯂꯤꯕ ꯄꯩꯁꯥꯁꯦ ꯁꯝꯅ ꯍꯥꯏꯅ ꯂꯨꯄꯥ ꯂꯤꯁꯤꯡ ꯇꯔꯥꯃꯨꯛ ꯍꯨꯜꯂꯦ ꯈꯜꯂꯁꯦꯕ ꯍꯨꯟꯖꯟꯕ ꯌꯥꯎꯈ꯭ꯔꯦꯕ
ꯑꯥ
ꯂꯤꯁꯤꯡ ꯇꯔꯥꯃꯨꯛ ꯍꯨꯟꯖꯤꯟꯈꯤꯕꯁꯦ ꯑꯩꯅ ꯇꯔꯥ ꯍꯨꯟꯖꯤꯟꯈꯤꯕ ꯀꯥꯟꯗ ꯇꯦꯟꯗꯗ ꯀꯌꯥ ꯀꯛ ꯇꯨꯏꯕꯥ
ꯎ ꯃꯣꯏꯅꯅꯦ ꯇꯦꯟꯗꯔꯁꯦ ꯁꯨꯃꯥꯏꯅ ꯃꯔ ꯃꯔꯨꯞ ꯈꯨꯗꯤꯡꯒꯤ ꯍꯥꯏꯕꯗꯤ ꯊꯥ ꯈꯨꯗꯤꯡꯒꯤ ꯃꯣꯏꯅ ꯇꯦꯟꯗꯔꯒꯤ ꯄꯩꯁꯥ ꯄꯩꯁꯥ ꯑꯃ ꯊꯝꯃꯛꯀꯅꯦꯕ ꯈꯨꯜꯂꯤ ꯃꯤꯁꯤꯡꯗꯨꯗ ꯁꯨꯃꯥꯡ ꯃꯥꯡꯗꯕꯤꯗ ꯀꯦꯟꯗꯔ ꯀꯛꯄꯗ ꯁꯨꯃꯥꯡ ꯃꯥꯡꯗꯕꯤꯗ ꯆꯥꯡ ꯑꯃ ꯑꯣꯏꯅ ꯑꯗꯨꯝ ꯊꯥꯡꯉꯛꯀꯅꯦꯕ ꯁꯤꯐꯥꯎꯒꯤ ꯃꯅꯨꯡꯗ ꯇꯦꯟꯗ ꯊꯥꯗꯕꯤꯔꯛꯑꯣꯅ ꯁ ꯑꯩꯁꯦ ꯍꯧꯖꯤꯛ ꯐꯥꯎꯗ ꯑꯃꯔ ꯆꯂ ꯄꯂꯤ ꯂꯤꯁꯤꯡ ꯇꯔꯥꯃꯨꯛ ꯍꯨꯜꯂꯦ ꯈꯜꯂꯁꯦꯕꯀꯣ ꯉꯁꯤꯁꯦ ꯂꯨꯄꯥ ꯂꯤꯁꯤꯡ ꯇꯔꯥ ꯐꯥꯔꯅꯦꯕ ꯍꯨꯟꯕꯗ ꯑꯗ ꯃꯣꯏ ꯇꯦꯟꯗꯔꯁꯦ ꯂꯨꯄꯥ ꯂꯤꯁꯤꯡ ꯇꯔꯥ ꯃꯉꯥꯒꯤ ꯃꯊꯛꯇ ꯇ ꯊꯝꯃꯛꯑꯅꯦꯕ ꯍꯥꯏꯗꯤ ꯑꯩꯉꯣꯟꯗꯁꯨ ꯃꯥꯡꯗꯅꯕ ꯃꯣꯏꯗꯁꯨ ꯃꯥꯡꯗꯅꯕ ꯆꯥꯡꯗ ꯄꯩꯁꯥꯁꯦ ꯑꯃ ꯊꯝꯃꯛꯀꯅꯦꯕ ꯁꯤꯕꯨ ꯀꯩꯅꯨꯡꯗ ꯃꯌꯥꯝ ꯇꯦꯟꯗꯔ ꯊꯥꯗꯕꯤꯔꯛꯑꯣ
ꯑꯗꯨꯣ ꯇꯦꯟꯗꯔꯗꯨꯗ ꯀꯩꯗꯧꯗꯣꯏꯅꯣꯕ ꯇꯦꯟꯗꯔꯗꯨꯗ ꯂꯧꯈꯠꯇꯣꯏꯔꯥ
ꯑꯥ ꯆꯦꯟꯗꯁꯦ ꯊꯥꯗꯔꯅꯤ ꯁꯤꯃ ꯍꯥꯏꯔꯁꯤꯅꯦ ꯂꯨꯄꯥ ꯂꯤꯁꯤꯡ ꯂꯨꯄꯥ ꯂꯤꯁꯤꯡ ꯇꯔꯥꯃꯉꯥꯗ ꯑꯩꯅ ꯀꯨꯟꯕ ꯀꯨꯟꯒ ꯇꯦꯟ ꯊꯥꯗꯕꯤꯔꯛꯑꯣ ꯃꯌꯥꯝ ꯊꯥꯗꯅꯤꯡꯕ ꯍꯥꯏ ꯊꯥꯗꯔꯦꯗꯅꯦꯟꯗꯗꯤ ꯃꯤ ꯃꯌꯥꯝ ꯊꯥꯗꯅꯔꯅꯤ ꯕ ꯑꯦꯟꯗꯩꯗꯤ ꯈꯟꯗꯣꯏꯗꯤ ꯃꯤ ꯇꯔꯥ ꯈꯛꯇꯅꯦꯕ ꯈꯟꯗꯁꯤꯗꯤ ꯑ ꯇꯧ ꯑꯗꯨꯅꯦ ꯂꯣꯇꯔꯤꯃꯨꯛ ꯇꯧꯑꯒ ꯈ꯭ꯋꯥꯏꯗꯒꯤ ꯄꯩꯁꯥ ꯄꯤꯛꯄ ꯃꯤ ꯇꯔꯥꯗꯣ ꯑꯗꯨꯗ ꯄꯤꯗꯣꯏꯅꯦꯕ ꯇꯧꯣꯏꯅꯦ ꯊꯥꯗꯔꯏꯕ ꯇꯦꯟꯝ ꯃ ꯌꯥꯗꯣꯧꯨꯛꯨꯗꯣꯏ ꯇꯗꯧ
ꯑꯗꯨꯗ ꯃꯤ ꯇꯔꯥ ꯈꯟꯒꯠꯂꯒ ꯇꯔꯥꯗꯨꯏ ꯃꯅꯨꯡꯗ ꯑꯃꯨꯛ ꯈ꯭ꯋꯥꯏꯗꯒꯤ ꯄꯤꯛꯄꯗꯨꯅ ꯑꯃꯨꯛ
ꯍꯣꯏ ꯈ꯭ꯋꯥꯏꯗꯩ ꯑ ꯈ꯭ꯋꯥꯏꯗꯩ ꯄꯩꯁꯥ ꯄꯤꯛꯄ ꯇꯔꯥꯗꯣ ꯇꯦꯟꯗꯔ ꯍꯥꯏꯕꯁꯤ ꯇꯕꯨ ꯀꯣꯏ ꯄꯩꯁꯥ ꯈ꯭ꯋꯥꯏ ꯄꯤꯛꯄ ꯃꯤꯗ ꯄꯤꯗꯣꯏꯅꯦꯕ
ꯑꯣ ꯇꯦꯟꯗꯔ ꯍꯥꯏꯁꯦ ꯑꯗꯨꯗꯤ ꯂꯤꯁꯤꯡ ꯇꯔꯥꯗꯪ ꯑꯩꯒꯤ ꯇꯔꯥ ꯐꯪꯕꯅꯤꯅ ꯑꯩ ꯇꯔꯥꯗꯪ ꯇꯧꯔꯝꯃꯁꯨ ꯌꯥꯎꯔꯝꯃꯁꯨ ꯍꯥꯏꯕ ꯉꯝꯗꯦꯅꯤ ꯑꯗꯨꯗꯤ
ꯉꯝꯗꯦ ꯇꯔꯥ ꯏꯔꯝꯕ ꯌꯥꯏ ꯃꯤ ꯑꯃꯅ ꯃꯤ ꯑꯃꯅ ꯇꯔꯥꯅꯤꯊꯣꯏ ꯏꯔꯝꯕ ꯌꯥꯏ ꯑꯗꯨ ꯇꯔꯥꯊꯣꯏꯔꯝ ꯃꯈꯟ ꯃꯈ ꯃꯥꯏ ꯃꯒꯤ ꯏꯤꯅꯤꯡꯕ ꯏꯔꯝꯗꯣꯏꯅꯦꯕ ꯇꯔꯥꯃꯉꯥ ꯐꯥꯎ ꯃꯅꯨꯡꯗ ꯏꯌꯣ ꯍꯥꯏꯔꯒꯗꯤ ꯇꯔꯥꯃꯉꯥ ꯐꯥꯎꯒꯤ ꯃꯅꯨꯡꯗ ꯏꯔꯝꯗꯣꯏꯅꯦꯕ
ꯃꯔꯥꯏꯕꯛ ꯐꯔꯒꯅ ꯇꯔꯥꯃꯉꯥ ꯐꯥꯎꯕ ꯃꯤ ꯇꯔꯥꯃꯉꯥ ꯑꯗꯨꯝ ꯐꯪꯕ ꯋꯥꯔꯤꯅꯦ
ꯐꯪꯕꯩ ꯋꯥꯔꯤꯅꯤ ꯑꯗꯨꯅꯦ ꯑꯗꯨꯃꯥꯏꯅ
ꯑꯦ ꯑꯗꯨ ꯇꯦꯟꯗꯔꯗꯨꯗ ꯂꯧꯈꯠꯂꯛꯄꯗ ꯌꯥꯎꯗꯕ ꯃꯤꯁꯤꯡꯗꯨꯗꯤ ꯃꯥꯡꯖꯒꯗ꯭ꯔꯣ
ꯌꯥꯎꯗ꯭ꯔꯦ ꯃꯥꯡꯖꯔꯣꯏ ꯑꯗꯨꯅ ꯍꯌꯦꯡ ꯂꯣ ꯑ ꯑꯣꯄꯗꯨ ꯑꯗꯨꯝ ꯌꯥꯎꯗꯦꯕ ꯇꯦꯟꯗꯔ ꯐꯥꯎꯗꯕ ꯃꯤꯁꯤꯡꯗꯨꯗꯤ ꯃꯥ ꯃꯔꯨꯞ ꯂꯣꯏꯔꯦ ꯃꯔꯨꯞꯀ ꯃꯔꯤ ꯂꯩꯅꯗ꯭ꯔꯦ ꯍꯨꯜꯂꯔꯣꯏ ꯂꯣꯏꯔꯦ ꯃꯥ ꯐꯥꯎꯕꯗꯤ ꯄꯩꯁꯥꯁꯨ ꯍꯨꯜꯂꯔꯣꯏ ꯃꯔꯨꯞꯁꯨ ꯂꯣꯏꯔꯦ
ꯑꯗꯨꯗꯤ ꯑꯗꯨꯗꯤ ꯁꯣꯞ ꯄꯦꯃꯦꯟ ꯇꯧꯔꯤ ꯃꯤꯁꯤꯅ ꯀꯥꯟꯅꯔꯤꯁꯤꯅ ꯀꯔꯤ ꯀꯥꯟꯅꯩꯕ ꯑꯗꯨꯗꯤ
ꯃ ꯄꯩꯁꯥꯝ ꯀꯥꯟꯅꯕ ꯍꯥꯏꯁꯤ ꯀ ꯄꯩꯁꯥꯗꯣ ꯍꯨꯜꯂꯛꯏ ꯄꯩꯁꯥꯗꯨꯣ ꯃꯣꯏ ꯑꯍꯥꯟꯕꯗ ꯃꯣꯏ ꯂꯧꯊꯣꯛꯑꯅꯤ ꯃꯣꯏꯒꯤ ꯑꯅꯤꯁꯨꯨꯕ ꯅ꯭ꯔ ꯑꯍꯨꯝꯁꯨꯗ ꯃꯣꯏ ꯑꯗꯨꯝ ꯐꯪꯅꯤ ꯁꯦꯟꯗꯣꯏ ꯁꯥꯟꯅ ꯊꯣꯛꯈ꯭ꯔꯅꯤ ꯀꯥꯡꯗꯦ ꯑꯗꯨ ꯀꯥꯟꯅꯔꯤꯅꯦ ꯃꯥꯡꯕ ꯑꯝꯇ ꯂꯩꯇꯦ ꯖꯣꯟꯁ ꯀꯅꯥꯩꯅꯤ ꯃꯣꯏꯗꯨ
ꯑꯩꯗꯤ ꯅꯤꯌꯣꯝ ꯀꯌꯥ ꯈꯪꯗꯦꯕ ꯇꯦꯟꯗꯔꯒꯤ ꯃꯇꯥꯡꯗ ꯀꯃꯥꯏ ꯇꯧꯔꯤꯅꯣ ꯈꯪꯗꯦ ꯂꯣꯇꯔꯤ ꯋꯣꯛꯄ ꯑꯩ ꯏꯕꯥꯅꯤ ꯃꯤꯕꯤꯅꯦ ꯑꯩ ꯌꯥꯎꯋꯅꯦꯕꯦꯝꯃ ꯂꯨꯄꯥ ꯂꯤꯁꯤꯡ ꯑꯃꯃꯝ ꯍꯨꯟꯕ ꯌꯥꯎꯔꯨꯔꯦ ꯇꯔꯥꯃꯥꯊꯣꯏꯔꯛ ꯁ ꯂꯤꯁꯤꯡ ꯇꯔꯥꯃꯥꯊꯣꯏꯃꯨꯛ ꯍꯨꯜꯂꯒ ꯑ ꯑꯩꯁꯦ ꯇꯂꯛ ꯠꯇꯅ ꯇꯣꯛꯑꯒꯦ ꯏꯃꯥꯏ ꯅꯪ ꯂꯧ ꯂꯧꯁꯜꯂꯣ ꯂꯨꯄꯥ ꯂꯤꯁꯤꯡ ꯃꯉꯥꯗꯪ ꯍꯟꯖꯟꯕꯤꯔꯛꯑꯣꯅ ꯑꯩꯅ ꯍꯥꯏꯕ ꯑꯩ ꯃꯉꯥ ꯑꯃ ꯇꯔꯨꯛ ꯃꯥꯡꯉꯁꯨ ꯍꯣꯏꯅꯦꯍꯦ ꯏꯁꯇꯣꯑꯝꯃꯦꯅ ꯑꯩꯁꯨ ꯀꯔꯤꯝꯁꯨ ꯈꯪꯗꯕ ꯑꯩꯅ
ꯀꯩꯗꯧꯕꯩ ꯃꯥꯡꯅ ꯍꯟꯖꯤꯟꯗꯣꯏꯕ ꯆꯞ ꯆꯥ ꯑꯗꯨꯝ ꯂꯧ ꯌꯥꯗ꯭ꯔꯣ
ꯀꯥꯏꯗ ꯅꯪ ꯑꯗꯨꯒ ꯇꯣꯛꯈ꯭ꯔꯗꯤ ꯄꯩꯁꯥ ꯍꯟꯇꯣꯛꯅꯗꯦꯅꯦ ꯑꯗꯨꯒꯅꯦ ꯃꯥꯅ ꯑꯗꯨꯃꯥꯏꯅ ꯇꯧꯗꯅꯅꯦ ꯃꯕꯨꯛ ꯌꯥꯝ ꯂꯨꯒ ꯑꯃ ꯄꯤꯅꯦ ꯇꯣꯛꯈ꯭ꯔꯗꯤ ꯄꯩꯁꯥ ꯍꯟꯗꯣꯛꯅꯗꯤ ꯌꯦꯡꯉꯤ ꯑꯗꯨꯒ ꯂꯤꯁꯤꯡ ꯇꯔꯥꯊꯣꯏꯗ ꯃꯥꯅ ꯑꯗꯨꯝ ꯃꯥ ꯌꯥꯎꯁꯤꯜꯂꯤꯔ ꯀꯅꯥ ꯇꯧꯔꯤꯔ ꯑꯩ ꯑꯗꯨꯝ ꯃꯥꯡꯖꯈ꯭ꯔꯒꯦ
ꯃꯥꯅ ꯌꯥꯎꯁꯜꯂꯝꯃꯅꯤꯌꯦ ꯃꯕꯨꯡ ꯇꯦꯟꯗꯨ ꯁꯦꯡꯗꯦꯕ ꯃꯤ ꯃꯥꯕꯨ ꯊꯥꯖꯕꯒꯤ ꯅꯪꯅ ꯌꯥꯎꯔꯤ ꯅꯠꯇ꯭ꯔꯣ ꯑꯗꯨꯣ ꯃꯥꯕꯨ ꯊꯥꯖꯕꯒꯤ ꯅꯪꯅ ꯌꯥꯎꯔꯦ ꯑꯗꯨꯇꯥꯗꯤ ꯅꯪꯅ ꯍꯥꯏ ꯃꯇꯝꯗ ꯈꯨꯗꯣꯡ ꯆꯥꯗꯕꯁꯨ ꯃꯥꯁꯨ ꯈꯤꯇꯪ ꯌꯦꯡꯕꯤꯕ ꯌꯥꯏ ꯍꯥꯏꯕ
ꯑꯥ ꯑꯗ ꯑꯩꯗ ꯇꯣꯛꯑꯒꯦ ꯚꯥꯏ ꯑꯗꯨꯐꯥꯎꯗ ꯑꯩꯅꯅꯦ ꯑꯩ ꯂꯨꯄꯥ ꯂꯤꯁꯤꯡ ꯇꯔꯨꯛ ꯃꯥꯡꯖꯔꯒꯦ ꯃꯉꯥ ꯑꯃꯨꯛꯇꯪ ꯄꯤꯕꯤꯔꯛꯑꯣ ꯌꯥꯔꯦ ꯍꯥꯏꯕ ꯅꯝꯗꯅ ꯍ ꯇꯧꯔꯒꯅꯤ ꯀꯩ ꯑꯅꯁ ꯅꯪ ꯇꯣꯛꯈ꯭ꯔꯗꯤ ꯄꯩꯁꯥ ꯈꯪꯉꯣꯏ ꯃꯥꯡꯖꯒꯅꯤꯌꯦ ꯑꯗꯩ ꯃꯔꯨꯞ ꯍꯨꯜꯂꯔꯣꯏꯗꯕꯅꯤ ꯑꯗꯨꯒꯅꯦ ꯃꯦꯁꯦꯁꯇꯗꯤ ꯃꯔꯨꯞ ꯍꯨꯟꯕꯒꯤ ꯂꯣꯇꯔꯤ ꯅꯝꯕꯔꯒ ꯂꯥꯛꯏ ꯑꯣ ꯄꯟꯆꯥ ꯑꯩ ꯑꯝꯇ ꯊꯝꯒꯦ ꯑꯃꯨꯛ ꯅꯍꯪ ꯑꯃꯨꯛ ꯉꯥꯏꯍꯥꯛꯇꯪ ꯉ ꯇꯧꯔꯛꯀꯦꯔꯣ
ꯏꯃꯥꯟꯅꯕꯤ ꯃꯔꯨꯞꯀꯤ ꯄꯩꯁꯥ ꯑꯝꯇ ꯍꯪꯅꯈꯤꯒꯦ
ꯑꯗꯨꯒ ꯇꯧꯔꯛꯀꯦꯔꯥ ꯍꯣꯏ ꯍꯣꯏ ꯍꯣꯏ ꯊꯝꯃꯣ ꯊꯝꯃꯣꯝ ꯎꯝ ꯎꯝ